ꯑꯕꯣ
ꯍꯧ ꯇꯌꯦ ꯆꯥꯛꯆꯥꯥꯔꯣꯕ꯭ꯔꯣ
ꯆꯥꯛ ꯆꯥꯈ꯭ꯔꯦ
ꯀꯔꯤꯁ ꯆꯥꯕ꯭ꯔꯣ
ꯏꯟꯖꯥꯡꯗꯤ ꯏꯟꯖꯥꯡꯗ ꯌꯥꯝ ꯊꯣꯡꯗ꯭ꯔꯦꯗ ꯉꯁꯥꯏ ꯑꯩꯈꯣꯏ ꯗꯥ ꯍꯣꯏꯅ ꯀꯩꯕꯥ ꯃꯣꯏ ꯒꯤ ꯅꯨꯄꯤ ꯍꯣꯏꯒꯤ ꯀꯩꯅꯣꯗ ꯆꯠꯂꯨꯕꯒꯤ ꯏꯟꯖꯥꯡ ꯄꯨꯣꯔꯛꯑꯦ ꯑꯗꯨꯒ ꯆꯥꯈ꯭ꯔꯦ ꯑ
ꯀꯔꯤ ꯌꯦꯟꯁꯥꯡꯅꯣꯗꯣ
ꯍꯥ
ꯔꯦ ꯏꯟꯁꯥꯡ ꯄꯨꯔꯛꯄ꯭ꯔꯥ
ꯌꯦꯟ ꯊꯣꯡꯕꯅꯤꯗ ꯑꯍꯥꯎꯕ ꯅꯠꯇꯦꯗ
ꯑꯣ
ꯅꯪꯗꯤ ꯆꯔꯔꯕ
ꯆꯥꯗ꯭ꯔꯤ ꯐꯣꯟ ꯇꯧꯕ ꯂꯣꯏꯔꯒ ꯆꯥꯔꯒꯦ ꯇꯥꯝꯁꯤꯜꯂꯥꯛꯑ
ꯑ
ꯎꯝ
ꯂꯞ ꯗꯕꯁꯦ
ꯂꯥꯝꯈ꯭ꯔꯦ
ꯑꯣ ꯑꯗꯨꯗꯤ ꯂꯣꯏꯔꯒ ꯆꯥꯔ
ꯑ
ꯀꯩ ꯌꯦꯟꯖꯥꯡ ꯊꯣꯡꯉꯕ
ꯑꯁꯤ ꯇꯠ ꯐꯁ ꯇꯉꯦ
ꯀꯕ
ꯇꯤꯟ ꯐ ꯁꯣꯡ
ꯑꯣ ꯑꯗꯨꯅ ꯁꯃꯦꯗ
ꯎꯝ
ꯅꯪꯅꯊꯟ ꯆꯥꯕꯩꯗꯤ ꯅꯪꯊꯟ ꯆꯥꯕꯩꯗꯤ ꯑꯃꯝ ꯃꯆꯥꯗꯨꯅ ꯌꯥꯕ꯭ꯔꯥ
ꯍꯣꯏ ꯃꯆꯥꯗꯨ ꯂꯥꯛꯎꯅꯦ ꯑꯗꯨꯁꯨ ꯆꯔꯥ ꯑꯅꯤ ꯆꯥꯒꯅꯤ ꯉꯁꯤꯒ ꯍꯌꯦꯡ ꯕ ꯄꯤꯁꯇꯣ ꯌꯥꯝ ꯍꯥꯞꯄꯦ ꯉꯁꯤ ꯑꯩꯒꯤ ꯗꯥꯝꯅ꯭ꯔꯣ ꯃꯊꯪꯗ ꯄꯤꯁ ꯉꯥꯒꯤ ꯃꯇꯣꯝꯗꯣ ꯃꯉꯥ ꯍꯥꯞꯄꯦ ꯁꯤ ꯃꯆꯥ ꯀꯧꯇꯥ ꯃꯆꯥꯗꯣ ꯑꯩꯒꯤ ꯗꯥꯝ ꯔꯈꯗꯦ
ꯎꯝ ꯗꯗꯥꯎ ꯂꯩꯔꯗꯤ
ꯎꯝ ꯑꯗꯨꯗ ꯈꯛꯇꯅꯤ ꯗꯥꯎ ꯂꯩꯕ ꯑꯇꯣꯞꯄꯗꯤ ꯈꯪꯗꯦ
ꯑꯇꯣꯞꯄꯗꯤ ꯑꯩ ꯍꯌꯦꯡꯒꯤ ꯄ꯭ꯂꯥꯟꯗꯤ ꯀꯩꯀꯩ ꯂꯩꯒꯦ ꯍꯥꯏꯁꯦ
ꯍꯌꯦꯡ ꯍꯣꯁꯄꯤꯇꯥꯜ ꯆꯠꯒꯅꯤ ꯁꯚꯦꯟ ꯇ꯭ꯋꯦꯟꯇꯤ ꯑꯦ ꯑꯦꯝꯗ ꯑꯗꯨꯒ ꯑꯩꯈꯣꯏꯁꯤꯡ ꯀꯥꯏꯗ ꯇꯨꯝꯒꯅꯤ
ꯑꯗꯨꯝꯅꯤ ꯉ ꯃꯥꯂꯦ ꯍꯥ ꯀꯥꯝ ꯆꯂꯦ
ꯎꯝ ꯇꯨꯝꯗꯕ ꯉꯁꯥꯏꯗ ꯑꯗꯨꯗꯤ
ꯎꯝ ꯀꯥꯀꯥꯁꯨꯕꯨ ꯥꯟ ꯇ ꯐꯩꯅ ꯅꯠꯇꯟꯅꯥꯔ ꯀꯅꯤ
ꯐꯪꯉꯔꯣꯏ ꯍꯥꯏꯗꯤ ꯕꯣ ꯌꯦꯡꯉꯗꯤ ꯍꯌꯦꯡ ꯍꯧꯒꯠꯄ ꯉꯝꯃꯔꯣꯏꯕ
ꯎꯝ ꯀꯩꯅꯣ ꯍꯣꯁꯄꯤꯇꯥꯜꯁꯦ ꯀꯩꯅꯣ ꯍꯥꯏꯁꯦ ꯅꯪ ꯅꯥꯕꯒꯤꯔꯣ ꯅꯠꯇ꯭ꯔꯒ ꯀꯩꯒꯤ
ꯑꯩ ꯀꯖꯤꯟ ꯅꯥꯕ ꯑꯗꯨꯒꯤ
ꯑꯣ ꯑꯗꯨꯗ ꯅꯕꯔ ꯂꯥꯛꯇꯗ ꯑꯗꯨꯝ
ꯍꯥꯥ
ꯅꯣꯏ ꯃꯅꯥꯛ ꯂꯣꯝꯗꯔꯕ ꯑꯗꯨꯝ
ꯑ ꯖꯤꯅꯤ ꯃꯤꯁ ꯆꯥꯛꯀꯗꯔꯅꯦ
ꯎꯝ ꯏ ꯑꯗꯨꯗꯤ ꯑꯩꯈꯣꯏꯔꯣꯝꯗꯅꯤ ꯑꯩꯈꯣꯏꯔꯣꯝ ꯃꯥꯏꯀꯩꯗ
ꯎꯝ ꯎꯝ ꯐ ꯐꯔꯦ
ꯑꯩꯁꯨꯦ ꯍꯣꯔꯦꯟ ꯕꯣꯜ ꯉꯥꯏꯥꯛꯇꯤ ꯌꯦꯡꯕ ꯌꯥꯏ ꯑꯗꯨꯕꯨ ꯇꯝꯕ ꯉꯝꯗꯦ
ꯑꯣ ꯌꯦꯡꯉꯨꯅ ꯅꯣꯏꯗꯤ ꯂꯩꯕꯥꯛ ꯂꯩꯇ꯭ꯔꯗꯤ ꯍꯌꯦꯡ
ꯑꯩꯁꯨ ꯍꯌꯦꯡ ꯉꯁꯤꯗꯤ ꯌꯥꯝ ꯊꯦꯡꯕꯗꯤ ꯌꯥꯔꯣꯏ ꯍꯥꯟꯅꯩ ꯗꯥꯏꯗ ꯍꯌꯦꯡ ꯑꯩꯁꯨ ꯀꯩꯅꯣꯔꯣꯝꯗ ꯀꯩꯕ ꯎꯝ ꯑꯩ ꯄꯨꯄꯨ ꯀꯩꯅꯣ ꯂꯩꯔꯝꯕꯗꯣ ꯍꯥꯟꯅ ꯁꯥꯑ‌ꯦꯝ ꯑꯣꯏꯔꯝꯕꯗꯣ
ꯑꯥ ꯑꯥ
ꯑꯗꯨ ꯑꯗꯣꯝꯗ ꯑꯩꯈꯣꯏꯒꯤ ꯁꯥꯟꯅꯐꯝ ꯂꯝꯄꯥꯛ ꯂꯩꯌꯦꯕ ꯈꯪꯕ꯭ꯔꯥ
ꯑꯥ
ꯑꯗꯨꯗ ꯑꯩꯈꯣꯏꯁꯨ ꯇ꯭ꯔꯦꯟꯅꯤꯡ ꯂꯩ ꯍꯥꯏꯗꯤ ꯍꯌꯦꯡ ꯑꯩꯈꯣꯏ ꯀꯦꯝ ꯇꯧꯔꯤꯌꯦ
ꯎꯝ ꯎ ꯌꯥꯝꯐꯥꯏ ꯌꯥꯝꯐꯥꯏ
ꯑꯗꯨꯒꯤ ꯀ‌ꯦꯝ ꯍꯌꯦꯡ ꯆꯠꯀꯅꯤ
ꯑꯥ
ꯍꯌꯦꯡ ꯑꯣꯠꯂꯨꯗꯣꯏꯅꯦ ꯑꯗ ꯅꯨꯡꯁꯥ ꯃꯔꯛꯇ
ꯑꯣ ꯑꯣ ꯌꯥꯝ ꯐꯥꯎꯕꯅꯦ ꯌꯥꯝ ꯐꯥꯎꯕꯅꯦ
ꯎꯝ ꯋꯥꯁꯨ ꯋꯥꯑꯦ ꯑꯗꯨ ꯋꯥꯔꯁꯨ ꯅꯨꯡꯉꯥꯏꯇꯦ ꯋꯥꯕꯗꯨꯅ ꯑꯗꯨꯒ ꯋꯥꯕꯗꯤ ꯍꯌꯦꯡꯋꯥꯏ ꯑꯗꯨꯒꯤ ꯃꯍꯩ ꯐꯪꯉꯛꯀꯗꯣꯏꯅꯦꯕ
ꯍꯣꯏ ꯑꯗꯨ ꯅ‌ꯦ ꯌꯥꯝ ꯆꯨꯃ ꯃꯦ
ꯃꯥꯅꯤ ꯋꯥꯗꯅ ꯅꯨꯡꯉꯥꯏꯕ꯫ ꯕ ꯌꯥꯕ ꯑꯝꯇ ꯂꯩꯇꯦ ꯂꯥꯏꯔꯤꯛ ꯇꯝꯕꯗ ꯑꯣꯏꯒꯦꯔꯥ ꯑꯃꯗ ꯑꯣꯏꯒꯦꯔꯥ
ꯍꯣꯏ ꯍꯣꯏ ꯑꯗꯨꯅꯦ
ꯃꯥꯅꯦ ꯑꯗꯨꯅ ꯈꯔ ꯋꯥꯕ ꯇꯥꯕꯅꯤ ꯍꯧꯖꯤꯛ ꯋꯥꯍꯧꯕꯁꯤꯅ ꯍꯌꯦꯡꯋꯥꯏ ꯅꯨꯡꯉꯥꯏꯔꯛꯀꯗꯣꯏꯅꯤ
ꯑꯗꯨꯅꯦ ꯍꯧꯖꯤꯛ ꯍꯧꯖꯤꯛ ꯁꯐ꯭ꯔ ꯇꯧꯔꯒ ꯃꯊꯪꯗ ꯅꯨꯡꯉꯥꯏꯗꯣꯏꯅꯦ
ꯎꯝ ꯑꯗꯨ ꯍꯧꯖꯤꯛ ꯂꯥꯡꯉꯦꯕ ꯍꯣꯏ ꯂꯥꯡꯕꯁꯨ ꯌꯥꯎꯒꯗꯕꯅꯦ ꯍꯥꯏꯗꯤ ꯃꯇꯝꯒꯤ ꯆꯠꯅꯕꯤꯅꯤꯅ ꯅꯠꯇ꯭ꯔꯗꯤ ꯃꯥꯏꯟꯗ ꯑꯩꯈꯣꯏꯒꯤ ꯋꯥꯈꯜꯂꯣꯟꯗ ꯑꯗꯨꯝ ꯖꯒꯥ ꯑꯝꯗꯝ ꯐꯛꯆꯜ ꯂꯩꯔꯗꯤ
ꯎꯝ ꯎꯝ ꯍꯣꯏ ꯆꯨꯝꯃꯤ
ꯆꯥꯡꯁꯨ ꯌꯥꯎꯕ ꯑꯗꯨꯝ
ꯍꯣꯏ ꯍꯣꯏ
ꯀꯩꯕꯣ
ꯆꯨꯝꯃꯦ ꯍꯥꯏꯕ ꯅꯪꯅ ꯍꯥꯏꯕ
ꯎꯝ ꯆꯨꯝꯗꯔꯗꯤ ꯀꯩꯅꯣ ꯁꯛ ꯇꯕꯨꯊꯤꯕꯩ ꯋꯥꯅꯤ
ꯍꯨꯐ ꯕꯣꯜꯌ‌ꯦꯡ ꯑꯁ ꯇꯥꯜꯂꯦ ꯉꯁꯤ ꯕꯣꯜꯗꯤ ꯌꯦꯡꯅꯤꯡꯕꯥꯅꯦ ꯑꯗꯣ ꯌꯦꯡ ꯐꯪꯉꯔꯣꯏ꯫
ꯑꯉꯟꯕꯩ ꯑꯉꯟꯕꯩꯗꯨꯔꯕꯨ ꯅꯪ ꯌꯦꯡꯒꯦ ꯈꯜꯂꯤꯁꯦ
ꯊꯦꯡꯕꯗꯨꯅꯦ
ꯎꯝ ꯑꯗꯨ ꯉꯟꯅ ꯇꯨꯝꯊꯣꯛꯑꯗꯤ ꯌꯦꯡ ꯌꯥꯏ ꯀꯩꯅꯣ ꯉꯟꯅ ꯇꯨꯝꯊꯣꯛꯑꯒ ꯐꯣꯟꯗ ꯀꯩꯅꯣ ꯊꯝꯃꯝꯃꯣ ꯈꯤꯡꯉꯛꯅꯕ ꯑꯗꯨꯒ ꯑꯗꯨꯝ ꯒ꯭ꯌꯥꯟ ꯇꯥꯅ ꯌꯦꯡꯉꯤ ꯀꯩꯒꯤ
ꯉꯝꯃ‌ꯣꯏ
ꯑꯗꯨꯒ ꯍꯌꯦꯡ ꯋꯥꯗꯣꯏꯅꯤꯅꯦ ꯑꯗꯨꯒꯤ ꯀꯩꯅꯣ ꯇꯧꯔꯒꯅ ꯑꯃꯨꯛ
ꯑꯣ ꯄꯦꯟꯅ ꯇꯨꯝꯗ꯭ꯔꯗꯤ ꯌꯥꯔꯔ‌ꯣꯏ ꯉꯁꯤ ꯁꯚꯦꯟ ꯇ꯭ꯋꯦꯟꯇꯤ ꯗꯒꯤ ꯁꯤꯗꯤ ꯊꯣꯛꯒꯗꯥꯅꯦꯕ ꯍꯧꯒꯠ ꯁꯁ ꯁꯤꯛꯁ ꯊꯥꯔꯇꯤ ꯁꯤꯛꯁ ꯑꯗꯨꯋꯥꯏꯗ ꯍꯧꯒꯠꯇ꯭ꯔꯗꯤ ꯌꯥꯔꯣꯏ꯫
ꯎꯝ꯫ ꯇꯨꯝꯅꯤꯡ ꯑ ꯃꯥꯜꯂꯦ ꯅꯪ ꯌꯥꯝꯅ꯫
ꯁꯦꯡꯕ ꯆꯥꯛꯆꯥꯥꯕ ꯂꯣꯏꯔ ꯇꯨꯝꯈ꯭ꯔꯅꯤ꯫
ꯎꯝ ꯑꯗꯨ ꯅꯪ ꯆꯛꯆꯥ ꯂꯣꯏ ꯇꯨꯝꯅꯤ ꯍꯥꯏꯁꯦ ꯅꯪ ꯆꯛꯆꯥ ꯇꫭꯛꯑꯒ ꯃꯨꯛ ꯐꯠ ꯂꯥꯎ ꯇꯨꯝꯗꯕꯗꯤ ꯑꯃꯨꯛ ꯌꯥꯔꫭꯏ ꯌꯦꯡꯎ꯫
ꯗꯤꯑꯣ ꯌꯦꯡꯑꯗꯤ ꯇꯨꯝꯕ ꯅꯨꯡꯉꯥꯏꯌꯦꯕ꯫
ꯅꯪꯗꯤ ꯀꯩꯅꯣꯝ ꯑ ꯍꯥꯏꯗꯤ ꯀꯩꯅꯣꯒꯨꯝꯕꯒ ꯌꯦꯡꯗ꯭ꯔꯣ ꯃꯨꯚꯤꯒꯨꯝꯕꯒꯗꯤ꯫
ꯍꯟꯗꯛ ꯑꯩ ꯃꯨꯚꯤ ꯌꯦꯡꯗꯦ꯫
ꯎꯝ꯫
ꯗ꯭ꯔꯃꯥꯒꯨꯝꯕ ꯈꯔ ꯌꯦꯡ
ꯎꯝ ꯀꯩꯅꯣꯒꯤ ꯑꯁꯣꯝꯒꯤ ꯑꯉꯧꯕ ꯀꯥꯡꯒꯨꯖꯤꯡꯗꫭ
ꯀꯦꯟꯗ꯭ꯔ ꯃꯥꯒꯤ
ꯎꯝ꯫ ꯍꯧꯖꯤꯛꯀꯥꯟꯗꯤ ꯑꯗꯨꯒꯨꯝꯕꯗ ꯃꯈꯜ-ꯃꯈꯜ ꯃꯌꯥꯝ ꯊꯣꯛꯂ ꯃꯥꯜꯂꯦ ꯑꯇꯣꯞꯄ ꯖꯒꯥꯒꯤꯁꯨ꯫
ꯈꯪꯗꯦ ꯗꯨꯗꯤ꯫
ꯃꯣꯏ ꯑꯃ ꯀꯩꯅꯣꯗꯨꯗꯤ ꯌꯦꯡꯗ꯭ꯔꯣ ꯁꯣꯝꯒꯤ ꯃꯌꯥꯡꯂꯝꯒꯤ ꯀꯩꯅꯣꯒ
ꯌꯦꯡꯗꯦ ꯑꯗꯨꯒꯨꯝꯕ ꯇꯜꯂꯦ꯫
ꯅꯠꯇꯦ ꯗ꯭ꯔꯃꯥ ꯅꯠꯇꯦ꯫ ꯅꯨꯄꯤ ꯅꯨꯄꯤꯈꯩꯅ ꯌꯥꯝ ꯄꯥꯝꯕꯅꯤꯅꯦ꯫ ꯀꯥꯏꯕ ꯃꯣꯏꯒꯤ ꯁꯣꯒꯤ ꯇꯥꯏꯞ ꯇꯧꯕ ꯑꯃ ꯂꯩꯕꯗꯣ꯫
ꯈꯪꯗꯦ ꯑꯩ꯫
ꯎꯝ ꯑꯃ ꯁꯄ꯭ꯔꯤꯠ ꯀꯩꯅꯣꯃ ꯍꯥꯏꯗꯥꯏꯅꯦ꯫
ꯁ꯭ꯄꯂꯤꯠ ꯕꯤꯂꯥ ꯍꯥꯏꯕ꯭ꯔꯥ꯫ ꯗꯨꯒꯨꯝꯕ ꯑꯥ ꯌꯦꯡꯗꯦ ꯗꯔꯀꯥꯔ ꯇꯥꯗꯦ ꯗꯨꯒꯨꯝꯕ ꯌꯦꯡꯒ꯫ ꯀꯅꯥꯗꯦ꯫
ꯑꯗꫭ ꯃꯣꯏꯅ ꯑꯗꯨ ꯇꯧꯔꯤꯁꯤꯡꯁꯤꯕꯨ ꯄꯨꯔꯥ ꯀꯩꯅꯣ ꯉꯥꯛꯇ ꯅꯠꯇꯦ ꯍꯥꯏꯗꯤ ꯄꯨꯔꯥ ꯑꯃꯨꯛ ꯀꯩꯅꯣꯒꯤ ꯇꯥꯏꯞꯇꯁꯨ ꯇꯧꯋꯤ꯫ ꯀꯩꯕ ꯍꯥꯟꯅ ꯃꯣꯏꯒꯤ ꯂꯣꯏꯅꯃꯛ ꯀꯩꯅꯣ ꯇꯧꯔꯒ ꯅꯝꯕꯩ ꯇꯥꯏꯞꯇꯁꯨ ꯇꯧꯋꯤ꯫ ꯎꯝ ꯑꯗꯨ ꯅꯨꯄꯤꯈꯩ ꯉꯥꯎꯔꯤ꯫
ꯑꯗꯨꯒꯨꯝꯕ ꯃꯤꯠ ꯁꯣꯛꯅ ꯑꯗꯨꯝꯕꯨ ꯌꯦꯡꯔ ꯄꯤꯀ ꯂꯩꯗ ꯌꯦꯡꯅꯤꯡꯉꯥꯏ꯫
ꯑꯩꯁꯨ ꯑꯗꯨꯝ ꯌꯥꯝ ꯀꯥꯏꯅꯗꯤ ꯌꯦꯡꯗꯦ ꯑꯩ ꯀꯩꯅꯣꯒꯤꯗꯤ ꯌꯦꯡꯉꯦ ꯑꯥ ꯃꯈꯥꯔꯣꯝꯒꯤ ꯈꯛ ꯑꯩꯈꯣꯏꯔꯣꯝꯒꯤ ꯑꯈꯣꯏ ꯑꯈꯣꯏꯒꯤ ꯂꯝꯒꯤ ꯑꯆꯧꯕꯩ ꯑꯥ ꯃꯅꯤꯡꯔꯣꯝꯒꯤꯗꯣ꯫ ꯃꯅꯤꯡ ꯍꯥꯏꯗꫭꯏꯔꯥ ꯃꯈꯥ ꯍꯥꯏꯗꫭꯔꯥ꯫ ꯑꯃ ꯑꯗꯨꯝ ꯃꯣꯏꯒꯤ ꯁꯥꯎꯠ ꯂꯣꯝꯒꯤ ꯃꯣꯏꯁꯣꯝꯒꯤ ꯀꯩꯅꯣꯖꯡꯗꯤ ꯐꯤꯂꯝꯗꯤ ꯐꯖꯕꯅꯦ ꯍꯥꯏꯗꯤ ꯑꯇꯣꯞꯄ ꯕꯣꯂꯤꯋꯨꯗꯀ ꯈꯦꯠꯅꯕꯅꯦꯝ꯫
ꯀꯔꯝꯕ ꯒꯤꯔꯣ꯫
ꯑꯩꯗꯤ ꯁꯥꯥꯎ ꯂꯣꯝꯒꯤ꯫
ꯑꯦ ꯃꯣꯏꯗꯤ ꯄꯋꯥꯔ ꯌꯥꯝ ꯄꯥꯏꯃꯜꯂꯦ ꯄꯥꯏꯃꯜꯂꯦ ꯇꯜꯂꯦ꯫ ꯃꯤ ꯈ꯭ꯔ ꯐꯨꯔꯒ ꯂꯥꯞ ꯂꯥꯞ ꯂꯥꯞꯅ ꯆꯠꯄꯗꫭ ꯅꫭ꯫
ꯃꯣꯏ ꯑꯗꯨꯒꯤ ꯊꯧꯅꯥꯗꯨꯗꯤ ꯍꯧꯖꯤꯛꯇꯤ ꯌꯥꯝ ꯂꯩꯇ꯭ꯔꯕꯅꯦ ꯍꯣꯏ꯫ ꯃꯈꯜ ꯃꯈꯜ ꯑꯃꯅꯤꯅꯤꯔꯕꯨꯗꯤ ꯂꯩꯀꯣ ꯍꯧꯖꯤꯛꯀꯥꯟꯒꯤ ꯍꯧꯖꯤꯛꯐꯥꯎ ꯋꯥꯔꯤ ꯅꯨꯡꯁꯤꯠ ꯅꯨꯡꯁꯤꯕ ꯍꯥꯏꯗꯤ ꯑꯁꯦꯡ ꯑꯁꯦꯡꯕ ꯋꯥꯔꯤꯒꯤꯗ ꯀꯌꯥꯝ ꯊꯣꯛꯄꯅꯤ ꯍꯥꯏꯗꯤ ꯑꯩꯈꯣꯏꯅ ꯃꯃꯥꯟꯅꯕ ꯃꯃꯥꯟꯅꯕꯤꯁꯦ ꯍꯧꯔꯛꯄꯅꯤ ꯈꯪꯗꯦ ꯑꯉꯥꯡ ꯑꯣꯏꯔꯤꯀꯥꯟꯗꯒꯤ ꯍꯧꯔꯛꯄꯅꯤ ꯈꯛꯇꯦ ꯃꯥꯒꯤ ꯋꯥꯔꯤ ꯐꯖ ꯐꯖꯕ ꯌꯥꯝꯅ
ꯎꯝ ꯑꯌꯥꯝꯕꯗꯤ ꯐꯨ ꯅꯥꯕ ꯉꯥꯛꯒꯅꯤ ꯒꯥꯔꯤꯗ ꯆꯠꯂꯒ ꯑꯌꯥꯝꯕꯒꯤꯗꯤ ꯑꯗꯨꯝ ꯐꯨꯅꯕ ꯉꯥꯛꯇꯅꯦꯕ ꯀꯔꯤꯅꯣ ꯒꯥꯔꯤꯗ ꯆꯠꯂꯒ ꯊꯥꯡ ꯀꯣꯟꯕꯗꯒꯨꯝꯕ ꯄꯥꯛꯂ ꯊꯤꯠ ꯂꯩꯗꯗꯤꯕ
ꯏꯁ ꯃꯣꯏ ꯒꯥꯔꯤꯗꯤ ꯌꯥꯝꯌꯥꯝꯕꯅꯦ ꯃꯣꯏꯒꯤ ꯈꯨꯟ ꯈꯨꯟꯒꯤ ꯑꯆꯧꯕꯁꯤꯡꯗꯨꯒꯤ ꯊꯥꯡꯒꯣꯜ ꯁꯣꯔꯤ ꯄꯥꯏꯔꯒ
ꯎꯝ
ꯁꯤ ꯈꯪꯗꯦ ꯑꯩꯈꯣꯏ ꯁꯤꯗ ꯁꯥꯏ ꯑꯩꯁꯦ ꯑꯥꯗꯅ ꯍꯦꯟꯅ ꯁꯥꯔꯝꯗ꯭ꯔꯤꯕꯅꯤ
ꯑ
ꯁꯥꯕ ꯆꯖ ꯑꯗꯨꯝ ꯍꯦꯟꯀꯜ ꯂ ꯀꯔꯝ ꯇꯣꯛꯗꯔꯝ ꯍꯍꯣꯡꯗ ꯅꯣꯏ ꯂꯩꯔꯤ ꯖꯒꯥꯗꯨꯗꯤ ꯏꯁꯤꯡ ꯊꯨꯝꯕ ꯀꯥꯟꯗꯗꯤ ꯅꯣꯏ ꯇꯣꯡꯕꯅꯤꯅ ꯐꯔꯝꯅꯤ
ꯍꯣꯏ ꯑꯗꯨꯗꯤ ꯏꯁꯤꯡ ꯊꯨꯝꯕꯁꯨ ꯀꯩꯁꯨ ꯇꯧꯗꯦ
ꯎꯝ ꯑꯗꯨꯗꯩ ꯈꯔ ꯍꯥꯏꯊꯔꯒ ꯃꯔꯛꯇꯨꯅꯦꯕ ꯃꯥꯡꯗ ꯊꯨꯝꯕ ꯌꯥꯎꯗꯣ ꯃꯃꯥꯡꯒꯤ ꯏꯁꯤꯡ ꯊꯨꯡꯕ ꯃꯇꯝꯗ ꯅꯣꯏ ꯑꯗꯨꯗ ꯂꯩꯔꯕ
ꯑꯥ
ꯃꯃꯥꯡꯒꯤ ꯏꯁꯤꯡ ꯇꯨꯝꯕ
ꯍꯣꯏ ꯍꯣꯏ ꯑꯗꯨ ꯁꯤꯗ ꯂꯩꯕꯅꯦ ꯎꯝ ꯀꯩꯁ ꯇ ꯑꯣꯗ ꯈꯣꯏꯗꯅꯦꯦ ꯑꯗꯨ ꯏꯁꯤꯡ ꯊꯨꯝꯕꯗ ꯑꯗꯨꯝ ꯌꯦꯡꯕ ꯑꯗꯨꯝ ꯆꯠꯄꯅꯦ ꯈꯣꯏ ꯎꯂꯁꯥ
ꯎꯝ ꯑꯩꯈꯣꯏ ꯑꯁ ꯑꯩꯈꯣꯏꯔꯣꯝꯗꯤ ꯄꯨꯔꯥ ꯊꯨꯝꯃꯦ ꯌꯨꯝ ꯃꯅꯨꯡ ꯆꯪꯉꯒ ꯑꯗꯨ ꯋꯥꯏꯗ ꯁꯤꯡꯇꯣꯝꯕꯜ ꯑꯁ ꯃꯤ ꯌꯨꯝ ꯑ ꯉꯛ ꯉꯛ ꯌꯧꯕꯒ ꯌꯥꯎꯋꯤ ꯌꯨꯝ ꯃꯊꯛ ꯃꯊꯛ ꯌꯧꯒꯦ ꯇꯧꯕ
ꯍꯟꯗꯛꯁꯦ ꯅꯣꯡꯗꯤ ꯆꯨꯗꯦ ꯑꯗꯨꯕꯨ ꯅꯣꯡ ꯆꯨꯔꯗꯤ ꯑꯗꯨꯝ ꯏꯁꯤꯡ ꯊꯣꯡꯒꯅꯤꯀꯣ
ꯎꯝ ꯑꯗꯨ ꯁꯣꯏꯗ꯭ꯔꯕꯅꯦ ꯍꯧꯖꯤꯛ ꯆꯨꯗ꯭ꯔꯤꯁꯤꯡꯁꯦ ꯑꯃꯨꯛ ꯆꯨꯔꯒꯅꯅꯦ ꯂꯦꯞꯇꯕꯤ ꯑꯃꯨꯛ
ꯍꯣꯏ ꯌꯥꯝꯒꯗꯕ ꯃꯥꯜꯂꯦ ꯒ꯭ꯔꯣ ꯒ꯭ꯔꯣ ꯒ꯭ꯔꯣ ꯍꯥꯏꯗꯧꯒꯗꯧꯕ ꯃꯥꯜꯂꯦ
ꯎꯝ ꯃꯔꯨ ꯑꯣꯏꯅ ꯏꯁꯤꯡ ꯊꯨꯝꯃꯤꯁꯤꯗꯤ ꯁ꯭ꯋꯥꯏꯗ ꯆꯨꯕ ꯈꯛꯀꯤ ꯋꯥꯁꯨ ꯅꯠꯇꯦꯕ ꯑꯒꯤ ꯆꯤꯡꯂꯣꯝꯗꯣ ꯆꯤꯡꯂꯣꯝꯗ ꯄꯨꯂ ꯄꯨ ꯄꯨꯂꯞ ꯆꯨꯔ ꯂꯥꯛꯄꯗꯅꯦꯕ ꯏꯁꯤꯡ ꯃꯣꯏꯒꯤ ꯃꯧꯈꯠꯂꯒ ꯂꯥꯛꯇꯣꯏꯁꯦ
ꯇꯟꯅ
ꯑꯗꯨꯅ ꯑꯩꯈꯣꯏ ꯁ꯭ꯋꯥꯏꯒꯤ ꯑꯩꯈꯣꯏꯒ ꯅꯪꯅꯕ ꯂꯩꯕ ꯇꯨꯔꯦꯟꯗꯨꯗ ꯀꯥꯏꯔꯛꯄꯗꯅꯦꯅ ꯃꯊꯥ ꯆꯥꯏꯔꯤꯁꯦ
ꯑꯩꯈꯣꯏꯅꯦ ꯂꯣꯛꯇꯥꯛ ꯁ꯭ꯋꯥꯏꯗꯗꯤ ꯏꯁꯤꯡ ꯊꯨꯝꯗꯕ꯭ꯔꯣ ꯂꯣꯛꯇꯥꯛꯇꯨꯗꯗꯤ
ꯑꯁ ꯃꯃꯥꯡꯗꯗꯤ ꯌꯥꯝ ꯊꯨꯝꯗꯦ ꯑꯗꯨꯕꯨ ꯍꯟꯗꯛꯀꯤ ꯃꯃꯥꯡꯗ ꯑꯅꯤꯔꯛ ꯊꯨꯝꯈꯤꯕꯗꯤ ꯃꯣꯏ ꯁꯣꯝ ꯁꯁꯥꯏꯁꯨ ꯐꯅ ꯌꯥꯎ
ꯎ ꯑ
ꯑꯅꯝꯕꯅ ꯑꯩꯈꯣꯏꯔꯣꯝ ꯑꯩꯈꯣꯏꯔꯣꯝꯒꯤ ꯁꯥꯏꯠꯁꯦ ꯌꯥꯝ ꯊꯨꯡꯒꯜꯅꯤ
ꯑꯣ
ꯁꯤꯒꯤ ꯑꯩꯈꯣꯏ ꯍꯡ ꯃꯔꯛꯇ꯭ꯔꯕ ꯇꯨꯔꯦꯟꯗꯣ ꯑꯗꯨꯒꯤ ꯍꯦꯛ ꯅꯥꯀꯟꯒꯤ ꯎꯝ ꯑꯗꯨꯒꯤ ꯅꯥꯀꯟꯒꯤ ꯇꯨꯔꯤ ꯅꯈꯣꯏ ꯁꯣ ꯋꯥꯡꯕꯁꯦ ꯑꯗꯨꯒ ꯑꯃꯨꯛ ꯅꯣꯏꯔꯣꯝꯗ ꯂꯩꯕ ꯋꯥꯡ ꯣꯡ ꯁꯥꯏꯠꯇꯗꯤ ꯌꯥꯝ ꯀꯥꯏꯅ ꯊꯨꯝꯗꯦꯕ ꯈꯔ ꯈꯔꯕꯨꯗꯤ ꯊꯨꯝꯃꯦ ꯃꯃꯥꯡꯗꯕꯨꯗꯤ ꯌꯥꯎꯋꯦ ꯑꯃ
ꯑꯥ ꯍ
ꯀꯥꯎꯗꯅ ꯑꯏꯤꯡ ꯑꯁꯥ ꯍꯅꯔꯛꯏꯕ ꯃꯌꯥꯝꯁꯤ ꯎ ꯋꯥꯁꯨ ꯀꯣꯛꯊꯠꯅꯤ ꯃꯔꯨꯏ ꯑꯣꯏꯅ ꯁꯤꯁꯦ ꯑꯗꯨꯝ ꯆꯤꯡꯗꯁꯨ ꯎ ꯋꯥ ꯀꯣꯛꯂꯛꯄ ꯁꯥꯒꯔꯛꯣ ꯃ ꯂ ꯄꯨꯂꯤꯅꯤꯗ
ꯎꯝ
ꯁꯦꯡꯅ ꯍꯥꯏꯔꯕꯗ ꯑꯩꯈꯣꯏꯅ ꯊꯣꯟꯖꯕꯒ ꯆꯞ ꯃꯥꯟꯅꯔꯕꯅꯦꯕ
ꯍꯣꯏ
ꯍꯥꯏꯗꯤ ꯎ ꯋꯥꯅ ꯆꯤꯡꯗ ꯃꯥꯒꯤ ꯃꯔꯥꯅ ꯏꯁꯤꯡꯗꯣ ꯆꯨꯞꯊꯜꯂꯒ ꯂꯩꯒꯗꯕ ꯄꯣꯠꯇꯣ ꯎ ꯋꯥ ꯂꯩꯔꯛꯑꯔꯣꯏ ꯑꯗꯨꯝ ꯎ ꯋꯥ ꯃꯁꯤꯡ ꯍꯟꯊꯔꯛꯑꯦ
ꯍꯣꯏ ꯆꯤꯡꯁꯤ ꯂꯩꯕꯗꯤ ꯖꯨꯝ ꯀꯜꯇꯤꯚꯦꯁꯟ ꯇꯧꯅꯤꯅ ꯑꯗꯨ ꯇꯧꯗ꯭ꯔꯗꯤ ꯎꯄꯥꯏꯁꯨ ꯂꯩꯇꯦꯅ ꯑꯩꯈꯣꯏ ꯎ ꯋꯥ ꯀꯛꯊꯦ ꯑꯗꯨꯕꯨ ꯖꯨꯝ ꯀꯜꯇꯤꯚꯦꯁꯟꯒꯤ ꯈꯛꯇ ꯀꯛ ꯊꯕꯅꯤ ꯍꯥꯏꯕꯗꯤ ꯌꯥꯝ ꯌꯥꯝ ꯀꯛꯄ ꯅꯠꯇꯦꯅ ꯑꯗꯨꯒ ꯑꯩꯈꯣꯏꯔꯣ ꯑꯩꯈꯣꯏ ꯎꯝ ꯑꯗꯨꯒ ꯀꯛꯊꯩꯗ ꯑꯩꯈꯣꯏꯔꯣꯝꯗꯨꯗꯤ ꯏꯁꯤꯡꯁꯨ ꯆꯥꯎꯗꯦ ꯆꯥꯎꯕ ꯍꯥꯏꯕ ꯇꯨꯔꯦꯟꯗ ꯍꯥꯇꯅꯕꯝ ꯇꯧꯒꯅꯦꯕ ꯌꯨꯝ ꯊꯨꯒꯥꯏꯕ ꯔꯦꯍ ꯃꯗꯤ ꯇꯧꯁꯨ ꯇꯧꯗ
ꯎꯝ ꯑꯗꯨꯅ ꯃꯆꯥ ꯃꯆꯥ ꯃꯆꯥ ꯃꯌꯥꯝꯁꯤꯅ
ꯎꯝ
ꯑꯗꯨꯗꯩ ꯁꯥꯕ ꯈꯣꯠꯄ ꯑꯗꯨ ꯑꯗꯨꯒ ꯑꯃꯨꯛ ꯁꯥꯕꯁꯤꯅ ꯑꯃꯨꯛ ꯍꯧꯖꯤꯛꯀꯥꯟꯗꯤ ꯍꯧꯖꯤꯛ ꯁꯥꯔꯦꯅ ꯃꯥꯏ ꯃꯥꯏ ꯌꯨꯝ ꯌꯨꯝꯗ ꯏꯪꯅꯕ ꯀꯩꯅꯣ ꯄꯥꯟꯕꯁꯤꯡꯗꯣ ꯂꯣꯏ ꯂꯩꯔꯗ꯭ꯔꯥ
ꯎꯝ
ꯑꯗꯨ ꯑꯗꯨ ꯄꯥꯝꯕꯗꯨꯒꯤ ꯃꯥꯒꯤ ꯑꯃꯨꯛ ꯊꯥꯗꯣꯔꯛꯄ ꯃꯇꯝꯗꯕꯨꯗꯩꯗꯤ ꯑꯃꯨꯛ ꯑꯁꯥꯕꯗ ꯊꯥꯗꯣꯔꯛꯏꯅꯦ
ꯍꯣꯏ ꯑꯗꯨꯅꯦ
ꯑꯗꯨ ꯍꯧꯖꯤꯛ ꯊꯧꯅꯔꯤꯕ ꯒꯥꯔꯤ ꯅꯨꯡꯂꯤ ꯃꯌꯥꯝ ꯍꯧꯖꯤꯛꯒꯤꯅ ꯑꯅꯧ ꯑꯅꯧꯕ ꯃꯥꯒꯤ ꯀ ꯃ ꯍꯥꯏꯅꯤꯅ ꯀꯃꯥꯏ ꯍꯥꯏꯖꯅ ꯈꯪꯗ ꯃꯩꯇꯩꯕ
ꯍ ꯑꯦ ꯄꯨꯂꯞ ꯄꯨꯜꯂꯒꯅꯤ ꯑꯗꯨꯕꯨ ꯑꯩꯈꯣꯏ ꯁ꯭ꯋꯥꯏꯗ